ꯍꯥꯏꯇꯥꯔꯦ
ꯑꯥ ꯇꯥꯔꯦꯀꯣ ꯑꯣ ꯑꯩꯗꯤ ꯀꯨꯏꯅ ꯆꯠꯄꯗꯨꯗ ꯅꯦꯠꯋꯥꯛ ꯌꯥꯗ꯭ꯔꯕꯅ ꯈꯟꯂꯨꯔꯦ
ꯈꯪꯗꯕ ꯑꯩꯗꯣ ꯀꯣꯜ ꯂꯥꯛꯄ ꯑꯗꯨꯗꯨꯒꯤꯅꯤ
ꯑꯥ ꯑꯥ ꯀꯩꯗꯧꯔꯤꯒꯦ ꯁꯤꯁꯇꯔꯗꯤ
ꯑꯗꯨꯝ ꯂꯩꯔꯤꯗ
ꯑꯣ ꯅꯔꯣꯟꯁꯨ ꯈꯤꯇꯪ ꯈꯤꯇꯪ ꯈꯣꯏꯕꯒꯨꯝ ꯇꯧꯋꯤꯅ
ꯑꯩꯁꯦ ꯉꯁꯥꯏ ꯑꯩ ꯑꯁꯦꯡꯕꯩꯗꯤ ꯑꯩꯈꯣꯏ ꯂꯣꯟ ꯈꯣꯏꯌꯦꯕꯀꯣ ꯑꯗꯣ ꯉꯁꯥꯏꯗꯒꯤ ꯃꯣꯏ ꯎꯝ ꯂꯣꯟ ꯈꯣꯏꯕ ꯃꯤꯒ ꯁꯥꯟꯅꯔꯨꯕꯩ ꯑꯗꯨꯝ ꯈꯣꯏꯔꯕ
ꯑꯩꯁꯨ ꯀꯔꯤꯅꯣ ꯃꯥꯟꯗꯤ ꯃꯥꯟꯈꯤꯗ꯭ꯔꯤꯗ ꯈꯜꯂꯝꯃꯤꯅꯦ ꯑꯩꯁꯦ ꯍꯧꯖꯤꯛ ꯀꯩꯅꯣ ꯇꯧꯔꯝꯕꯗꯨꯗ ꯀꯩꯗꯧꯔꯝꯃꯤꯅꯣ ꯁꯤꯁꯇꯔꯗꯤ
ꯑꯩ ꯑꯗꯨꯝ ꯂꯩꯔꯤꯌꯦ ꯅꯪꯗꯤ ꯑꯗꯨꯝ ꯍꯧꯖꯤꯛ ꯁꯤꯡꯖꯨ ꯆꯥꯔꯝꯕꯅꯤ ꯑꯗꯨꯝ ꯂꯩꯔꯤ
ꯑꯩꯁꯨ ꯍꯧꯖꯤꯛ ꯑꯗꯨꯝ ꯍꯤꯞꯄꯝꯃꯤꯅꯤꯗ ꯊꯕꯛ ꯆꯠꯂꯨꯔꯒ ꯍꯜꯂꯛꯑꯒ ꯊꯕꯛꯀꯤ ꯊꯥꯖꯤꯜꯂꯨꯕ ꯑꯗꯨꯒꯤꯅꯤ ꯃꯅꯤꯄꯨꯔꯁꯦ ꯂꯩꯕ ꯌꯥꯝ ꯅꯨꯡꯉꯥꯏꯗꯨꯔꯤ ꯍꯟꯗꯛꯇꯤ
ꯀꯩ ꯀꯩꯗꯧꯔꯒꯦ ꯏꯔꯥꯡꯁꯤꯒꯤꯔꯣ
ꯎꯝ ꯑꯝꯇ ꯍꯦꯛ ꯅꯨꯡꯉꯥꯏꯇꯦ ꯍꯥꯏꯕ ꯇꯧꯐꯝ ꯂꯥꯛꯐꯝꯒ ꯑꯝꯇ ꯈꯪꯗꯦꯕ ꯀꯣꯏꯕ ꯆꯠꯄꯁꯨ ꯑꯝꯇ ꯌꯥꯗꯦ
ꯎꯝ
ꯀꯣꯏꯅꯤꯡꯕꯒ ꯀꯗꯥꯢꯗꯒꯤ ꯆꯠꯂꯨꯕꯁꯨ ꯑꯝꯇ ꯌꯥꯗ꯭ꯔꯦ ꯍꯧꯖꯤꯛ
ꯎꯝ
ꯀꯩ ꯀꯩ ꯍꯣꯠꯅꯔꯝꯃꯤꯅꯣ ꯁꯤ ꯀꯩꯀꯩ ꯍꯣꯠꯅꯔꯤꯒꯦ ꯁꯤꯁꯇꯔꯗꯤ
ꯑꯩ ꯀꯩꯅꯣ ꯇꯧꯔꯤꯌꯦ ꯄꯤ ꯍꯩꯆ ꯗꯤ ꯇꯧꯔꯤꯌꯦ ꯍꯧꯖꯤꯛ
ꯏꯃꯥ ꯏꯃꯥ ꯑꯦꯝ ꯌꯨ ꯗꯔꯣ
ꯑꯧ ꯃꯥꯅꯦ
ꯑꯣ ꯑꯩꯁꯨ ꯈꯜꯂꯦꯕ ꯅꯪ ꯈꯨꯟꯖꯦꯜꯗ ꯑꯍꯟꯗꯤ ꯈꯔ ꯃꯥꯥꯜꯂꯦꯅ
ꯑꯧ ꯑꯩ ꯆꯍꯤ ꯇ꯭ꯋꯦꯟꯇꯤ ꯐꯥꯏꯚꯅꯦ
ꯑꯣ ꯁꯤꯁꯇꯔꯅ ꯆꯍꯤ ꯑꯃ ꯆꯍꯤ ꯑꯃꯒꯨꯝꯕ ꯍꯜꯂꯦ ꯑꯩ ꯍꯧꯖꯤꯛ ꯃꯥꯁꯇꯔ
ꯑꯦꯝ ꯌꯨꯗ ꯇꯧꯕ꯭ꯔꯣ
ꯑꯥ ꯅꯠꯇꯦ ꯗꯤ ꯑꯦꯝ ꯗꯅꯦ
ꯑꯣ
ꯗꯤ ꯑꯦꯝꯅ ꯇꯧꯕ ꯍꯟꯗꯛꯅ ꯐꯥꯏꯅꯦꯜ ꯏꯔ ꯁꯦꯀꯦꯟ ꯏꯔ ꯑꯣꯏꯕ ꯑꯗꯒꯤ
ꯑꯣ ꯑꯩ ꯃꯥꯁꯇꯥꯔ ꯂꯣꯏꯕꯗꯤ ꯀꯨꯏ ꯑꯥ ꯇ꯭ꯋꯦꯟꯇꯤ ꯐꯣꯔꯠꯇ ꯂꯣꯏꯕꯅꯤ ꯇ꯭ꯋꯦꯟꯇꯤ ꯐꯣꯔꯠ ꯖꯨꯟꯗ
ꯑꯗꯩ ꯇ꯭ꯋꯦꯟꯇꯤ ꯐꯥꯏꯚ ꯑꯣꯏꯔꯝꯃꯔꯣꯏꯗꯅ ꯆꯤꯟ ꯊꯤ ꯖꯟꯅꯔꯦ
ꯑꯣꯏꯌꯦ ꯑꯣꯏꯌꯦ ꯑꯣꯏꯌꯦ ꯑꯁꯦꯡꯕ ꯑꯁꯦꯡꯕꯗ ꯍꯥꯏꯕꯟ ꯇ꯭ꯋꯦꯟꯇꯤ ꯁꯤꯛꯁ ꯁꯨꯗꯣꯏꯅꯦ ꯍꯟꯗꯛ ꯑꯥ ꯑꯣꯒꯁꯇ ꯇ꯭ꯋꯦꯟꯇꯤ ꯁꯤꯛꯁ ꯁꯗꯣꯏꯅꯤ
ꯑꯥ ꯑꯗꯨꯅꯦ ꯆꯍꯤ ꯑꯅꯤꯃꯨꯛ ꯍꯜꯂꯦꯕ ꯈꯣꯟꯖꯦꯜꯗ ꯑꯗꯨꯝ ꯈꯪꯉꯦꯕ ꯑꯩꯁꯨ ꯑꯗꯨꯝ ꯍꯦꯛ ꯇꯧꯕꯒ ꯃꯤꯗꯤ ꯑꯗꯨꯝ ꯈꯪꯉꯦꯗꯅ
ꯎꯝ ꯎꯝ ꯎꯝ
ꯏꯁꯇꯔꯗꯤ ꯕꯣꯜ ꯌꯦꯡꯗ꯭ꯔꯣ ꯍꯟꯗꯛꯇꯤ
ꯑꯩꯗꯤ ꯕꯣꯜ ꯌꯦꯡꯗꯦꯗ ꯈꯪꯗꯦꯕ ꯀꯌꯥ
ꯑꯦ ꯏꯁꯄꯣꯔꯠ ꯑꯦꯝ ꯑꯃꯝꯇ ꯌꯦꯡꯗ꯭ꯔꯣ ꯏꯁꯄꯣꯔꯠꯀ ꯑꯝꯇ
ꯌꯦꯡꯗꯦ ꯌꯦꯡꯅꯤꯡꯗꯦꯗ
ꯑꯦ ꯌꯦꯡꯅꯤꯡꯗꯦ ꯃꯤꯅ ꯍꯟꯗꯦ ꯍꯟꯗꯛ ꯄꯨꯔꯥ ꯐꯌꯥꯔ ꯆꯠꯅꯔꯤ ꯀꯥꯟꯁꯤꯗ ꯔꯣꯅꯥꯜꯗꯣ ꯅꯦꯝꯃꯔ ꯇꯧꯔ
ꯄꯨꯟꯁꯤꯅ ꯑꯁꯨꯛ ꯋꯥꯔꯕ ꯃꯇꯝꯁꯤꯗ ꯕꯣꯜ ꯑꯃꯨꯛ ꯌꯦꯡꯉꯒ ꯋꯥꯍꯟꯈꯤꯗ꯭ꯔꯥ
ꯅꯨꯡꯉꯥꯏꯇ꯭ꯔꯣ ꯐꯦꯁꯕꯨꯛ ꯑꯗꯣ ꯆꯪꯕꯒ ꯑꯁ ꯅ꯭ꯌꯨꯁ ꯐꯤꯠ ꯃꯌꯥꯝꯗꯣ ꯕꯣꯒꯤ ꯉꯇ ꯑꯗꯨꯁꯨ ꯃꯣꯏ ꯃꯣꯏ ꯂꯛ ꯃꯣꯏ ꯃꯅꯤꯄꯨꯔꯗ ꯂꯩꯔꯤꯕꯔꯤꯒ ꯃꯥ ꯃꯣꯏꯅ ꯑꯇꯣꯞꯄ ꯂꯝꯒꯤ ꯄꯨꯔꯥ ꯀꯩꯅꯣ ꯇꯧꯔ ꯂꯩ ꯍꯥꯏꯕ
ꯊꯕꯛ ꯂꯩꯇꯗꯅ ꯇꯧꯖꯩ ꯇꯨꯝꯕꯥꯕꯎ ꯁꯪꯗ꯭ꯔꯀꯥꯟꯁꯤꯗ
ꯑꯗ ꯔꯣꯅꯥꯜꯗꯣ ꯃꯦꯁꯤ ꯇꯔꯥ ꯑꯃꯨꯛ ꯈꯠꯅꯈꯤꯗꯣꯏꯅꯦ ꯗꯤꯕꯦꯠꯀ ꯑꯃꯨꯛ ꯇꯧꯅꯈꯤꯗꯣꯏꯅꯦ ꯑꯁ ꯑꯩꯗꯤ ꯅꯨꯡꯉꯥꯏ ꯌꯦꯡꯕ ꯐꯦꯁꯕꯨꯛ ꯆꯪꯕ ꯌꯥꯝ ꯅꯨꯡꯉꯥꯏꯔꯦ ꯑꯩꯗꯤ
ꯍꯣꯏ ꯑꯗꯨ ꯎꯕꯨꯗꯤ ꯎꯏꯌꯦ ꯊꯥꯡ ꯊꯥꯡꯅꯥꯒꯗꯤ ꯊꯤꯟꯅꯩ ꯍꯥꯏꯕ꯭ꯔꯥ ꯀꯩꯅꯣꯝ ꯍꯥꯏꯅꯤ
ꯑꯗꯨꯗꯤ ꯌꯨ ꯈꯔ ꯉꯥꯎꯁꯟꯗꯅ ꯇꯧꯔꯤꯅꯤ ꯇꯥꯃꯣꯏ ꯑꯗꯨꯁꯨ ꯑꯉꯥꯡꯗꯨ ꯅꯠ ꯇꯦ
ꯍꯣꯏ
ꯆꯍꯤ ꯌꯥꯡꯈꯩ ꯍꯦꯜꯂꯕ ꯉꯥꯛꯇꯅꯤ ꯆꯍꯤ ꯌꯥꯡꯈꯩ ꯍꯦꯜꯂꯕ ꯅꯨꯄꯥꯗꯨ ꯅꯨꯄꯥꯅ ꯃꯥꯜꯂꯦ ꯊꯤꯜꯂꯤꯗꯣ ꯑꯗꯨꯒ ꯑꯃꯗ ꯁꯣꯏꯗꯨꯅ ꯀꯨꯟꯊ꯭ꯔꯥꯃꯨꯛ ꯑꯣꯏꯔꯝꯅꯦ ꯁꯣꯏꯗꯅ ꯁꯣꯏꯗꯅ ꯈꯔ ꯑꯉꯥꯡ ꯑꯣꯏꯔ ꯑꯣꯏꯔꯝꯅꯦ ꯑꯩꯅ ꯈꯟꯕ ꯃꯣꯏꯗꯨ ꯄꯥꯔꯇꯤꯒ ꯇꯧꯔꯒ ꯃꯣꯏ ꯕꯦꯔꯥꯅꯤ
ꯑꯩꯈꯣꯏꯗꯤ ꯕꯣꯜꯒꯗꯤ ꯌꯦꯡꯖꯗ꯭ꯔꯦ ꯁꯨꯡꯌꯦꯡ
ꯑꯦ ꯃꯅꯤꯄꯨꯔꯒꯤ ꯕꯣꯂꯒ ꯑꯗꯨꯒ ꯀꯩꯝ ꯌꯦꯡꯗ꯭ꯔꯣ ꯑꯗꯨꯗꯤ
ꯎꯝ ꯌꯦꯡꯗꯦꯗ ꯈꯪꯗꯦ
ꯑꯦ ꯑꯗꯨꯗꯤ ꯀꯔꯤꯗ ꯏꯟꯇꯔꯦꯁ ꯂꯩꯔꯕ ꯁꯤꯁꯇꯔꯗꯤ ꯑꯗꯨꯗꯤ
ꯀꯃꯥꯏ ꯈꯪꯗꯦ ꯀꯔꯤꯗ ꯑꯩꯁꯦ ꯀꯔꯤꯗ ꯏꯟꯇꯔꯦꯁ ꯂꯩꯅ
ꯎꯝ ꯅꯪ ꯏꯟꯇꯔꯦꯁ ꯀꯩꯅꯣꯝꯗꯤ ꯂꯩꯔꯝꯅꯤ ꯅꯪ
ꯑꯣ ꯗ꯭ꯔꯃꯥꯒꯨꯝꯕꯗꯤ ꯃꯔꯛ ꯃꯔꯛꯇ ꯌꯦꯡꯉꯤꯀꯣ ꯀꯣꯔꯤꯌꯟꯒꯤ ꯗ꯭ꯔꯃꯥ
ꯍꯥ ꯀꯨꯔꯦꯟꯗ꯭ꯔꯃ
ꯑꯥ ꯑꯗꯨꯒꯨꯝꯕꯗꯤ ꯃꯔꯛ ꯃꯔꯛ ꯌꯦꯡꯉꯦ ꯑꯗꯨꯁꯨ ꯑꯗꯨꯝ ꯌꯦꯡꯗꯦ ꯃꯔꯛ ꯃꯔꯛꯇ ꯍꯥꯏꯗꯤ ꯑꯗꯨꯝ ꯈꯔ ꯋꯥꯈꯜꯒꯨꯝꯕ ꯅꯨꯡꯉꯥꯏꯅꯤꯡꯉꯀꯥꯟꯗ ꯑꯗꯨꯒꯨꯝꯕ ꯌꯦꯡꯕ ꯑꯗꯥꯥ ꯑꯇꯩꯗꯤ ꯁꯪꯗꯦꯗ ꯃꯇꯝ
ꯍꯣꯔꯦꯟ ꯗ꯭ꯔꯃꯥ ꯌꯦꯡꯕ ꯇꯣꯏꯅ ꯀꯩꯗꯥꯏꯗꯩ ꯀꯨꯔꯤꯌꯟ ꯗꯔ꯭ꯃꯥ ꯌꯦꯉ ꯒꯦ ꯍꯥꯏꯔꯦ ꯇꯜꯂꯗꯅ ꯑꯗꯨꯝ ꯊꯣꯛꯑꯦꯗꯣ
ꯑꯦ ꯀꯅꯥ ꯍꯥꯏꯅꯣꯅꯦ
ꯅꯨꯡꯉꯥꯏꯕ ꯌꯦꯡꯖꯔꯤꯕ ꯑꯗ ꯏꯃꯥꯟꯅꯕ ꯈꯔ ꯚꯥꯏ ꯅꯪ ꯏ ꯁꯣꯏꯔꯦꯁꯤꯅꯤꯗ ꯑꯩꯅꯥ ꯑꯁ ꯇꯣꯛꯑꯦ ꯑꯗꯨꯝ
ꯈꯔ ꯈꯔ ꯌꯦꯡꯒꯗꯝꯅꯦ ꯑꯗꯨꯁꯨ ꯍꯥꯏꯗꯤ
ꯑꯗꯨꯒ ꯍꯧꯖꯤꯛꯇꯤ ꯊꯥꯏꯅꯗꯩ ꯑꯩꯗꯤ ꯈꯔ ꯑꯉꯥꯡ ꯑꯣꯏꯔꯤꯉꯩꯗꯤ ꯈꯔ ꯁꯥꯎꯠꯀꯤ ꯐꯤꯂꯝꯁꯦ
ꯑꯥ
ꯌꯦꯡꯉ ꯂꯥꯛꯑꯦꯕ ꯑꯗꯨꯒꯤ ꯁꯥꯎꯠꯀꯤ ꯐꯤꯂꯝꯁꯦ ꯈꯔ ꯅꯨꯡꯉꯥꯏꯕ ꯍꯥꯏꯇꯥꯔꯦ ꯑꯩꯒꯤꯀꯣ ꯑꯗꯣ ꯃꯔꯛ ꯃꯔꯛꯇ ꯑꯗꯨꯝ ꯀꯣꯔꯤꯌꯥꯟ ꯗ꯭ꯔꯃꯥ ꯀꯣꯌꯟ ꯗ꯭ꯔꯃꯥꯥꯁꯦ ꯑꯃꯔꯣꯝꯗ ꯍꯥꯏꯗꯤꯡꯕꯗꯤ ꯅꯨꯡꯉꯥꯏ ꯑꯗꯨꯕꯨ ꯃꯣꯏ ꯀꯟꯀ꯭ꯂꯨꯖꯟꯗꯨ ꯁꯦꯝꯗꯤ ꯁꯦꯝꯃ ꯉꯥꯛꯇꯦ ꯅꯦꯕ ꯅꯨꯄꯥ ꯏꯃꯨꯡꯗꯨꯅ ꯁꯦꯜ ꯄꯥꯏꯔꯗꯤ ꯅꯨꯄꯤ ꯏꯕꯨꯡꯗꯨꯅ ꯑꯃꯨꯛ ꯀꯩꯅꯣ ꯂꯥꯏꯔꯕ ꯑꯣꯏꯔꯅꯤ ꯑꯗꯨꯒ ꯅꯨꯄꯥꯒꯤ ꯏꯃꯨꯡꯗꯨꯗ ꯑꯃꯨ ꯌꯥꯔꯛꯑꯔꯣꯏ ꯁꯦꯝ ꯅꯨꯄꯤꯁꯨ ꯅꯨꯄꯥꯁꯨ ꯑꯗꯨꯃꯥꯏꯅ ꯇꯧꯔꯛꯀꯅꯦ
ꯎꯝ
ꯑꯗꯨꯕꯨ ꯑꯃꯔꯣꯝꯗ ꯍꯥꯏꯔꯗꯤ ꯑꯩꯗꯤ ꯑꯗꯨꯝ ꯐ꯭ꯔꯦꯁ ꯂꯦꯟꯗꯤꯡ ꯑꯣꯟꯌꯨ ꯗꯤ ꯐꯖꯩ
ꯑꯁ ꯐꯖꯩ ꯐꯖꯩ ꯎꯝ
ꯑꯗꯨꯒ ꯋꯥꯠꯁ ꯔꯣꯡ ꯋꯤꯠ ꯁꯦꯀ꯭ꯌꯨꯇ꯭ꯔꯤ ꯀꯤꯝ ꯍꯥꯏꯕ꯭ꯔꯥ ꯑꯗꯨ ꯑꯗꯨꯁꯨ ꯐꯖꯩ
ꯏꯁ ꯌꯥꯝ ꯌꯦꯡ ꯉꯥꯝꯃꯤꯅꯦ ꯍꯠ ꯆꯠꯄ
ꯌꯦꯉꯦꯗ ꯌꯦꯉꯤꯗ ꯀꯩ ꯌꯥꯝ ꯌꯦꯡꯉꯤꯗ ꯗ ꯄ꯭ꯔꯣꯄꯣꯖꯦꯜꯒ ꯍꯥꯏꯕꯗꯣ ꯎꯝ ꯂꯣꯏ ꯌꯦꯡꯉꯤꯗ ꯑꯅꯝꯕ ꯂꯣꯏ ꯌꯦꯡꯉꯦꯗ ꯇꯨ ꯊꯥꯎꯖꯟ ꯇ꯭ꯋꯦꯟꯇꯤ ꯐꯣꯔ ꯇ꯭ꯋꯦꯟꯇꯤ ꯐꯣꯔ ꯐꯥꯎꯗꯤ ꯐꯖꯅ ꯌꯦꯡꯉꯝꯃꯦ ꯇ꯭ꯋꯦꯟꯇꯤ ꯐꯥꯏꯞꯇꯒꯤ ꯈꯔ ꯈꯔ ꯈꯔ ꯑꯗꯨꯝ ꯊꯥꯗꯣꯛꯍꯧꯔꯦ
ꯑꯣ ꯑꯩꯈꯣꯏ ꯑꯩꯁꯨ ꯌꯦꯡꯉꯝꯃꯦ ꯌꯥꯝ ꯊꯤꯅ ꯌꯦꯡꯉꯝꯃꯦ ꯌꯦꯡꯉꯝꯃꯦ ꯃꯤꯟꯁ ꯑꯗꯨꯝ ꯁꯦ ꯑꯥ ꯁꯦꯔꯤꯁ ꯂꯥꯛꯄ ꯉꯥꯏꯔ ꯉꯥꯏꯔ ꯌꯦꯡ ꯉꯥꯏꯕꯒ ꯉꯝꯗꯕꯗꯣ
ꯑꯥ ꯑꯗꯨꯃꯥꯏꯅ ꯇꯧꯕꯗꯒꯤ ꯑꯩꯗꯤꯀꯣ ꯃꯣꯏꯒꯤ ꯐꯤꯐꯇꯤꯟ ꯅꯠꯇ꯭ꯔꯒ ꯐꯣꯔꯇꯤꯟ ꯑꯩ ꯑꯔꯤꯕꯒ ꯑꯣꯏꯔꯗꯤ ꯅꯨꯃꯤꯠ ꯅꯤꯅꯤ ꯅꯨꯃꯤꯠ ꯑꯃꯒ ꯑꯃ ꯑꯗꯨꯒꯒꯨꯝꯕ ꯁꯤꯛꯁꯇꯤꯟ ꯏꯄꯤꯁꯣꯠꯁꯦ ꯄꯣꯠꯂꯥꯞ ꯌꯦꯡꯕ ꯀꯗꯥꯏꯗꯩ ꯇꯨꯝ ꯇꯨꯝꯗꯕꯤꯗ ꯑꯁ ꯑꯦꯗꯤꯛ ꯆꯨꯏꯦꯕ ꯑ ꯑꯗꯨ ꯑꯃꯔꯣꯝꯗ ꯍꯥꯏꯔꯗꯤ ꯑꯦꯗꯤꯛ ꯆꯨꯑꯦ ꯑꯗꯨꯒꯨꯝꯕꯅꯣ ꯗ꯭ꯔꯃꯥꯒꯨꯝꯕ ꯌꯦꯡꯉꯗꯤ ꯑꯁ ꯃꯣꯏꯒꯤ ꯂꯥꯁꯇ ꯂꯣꯏꯔꯝꯗꯥꯏꯗ ꯈꯔ ꯅꯨꯡꯉꯥꯏꯕꯩ ꯃꯑꯣꯡꯗ ꯀꯩꯅꯣ ꯇꯧꯍꯟꯗ꯭ꯔꯥ ꯃꯣꯏꯒꯤꯗꯣ
ꯍꯣꯏ
ꯆꯥꯛꯍꯜꯂꯝꯃꯒ ꯀꯩꯅꯣꯝ ꯇꯧꯕꯗꯣ
ꯃꯈꯣꯟ ꯈꯔ ꯇꯥꯏꯅ ꯃꯅꯤꯡꯗ ꯀꯩ ꯃꯈꯣꯟ
ꯀꯣꯜ ꯂꯤꯛꯀꯤ ꯃꯈꯣꯟꯅꯤꯗ ꯀꯣꯟ ꯊꯝꯕꯒꯤ
ꯑꯣ ꯆꯥꯛ ꯊꯣꯡꯒꯦ ꯇꯧꯔꯤꯔꯣ
ꯊꯣꯡꯉꯣꯏꯗ ꯕꯖꯥꯔ ꯆꯠꯂꯨꯒꯦ ꯇꯧꯕꯅꯦ
ꯑꯥ ꯅꯊꯟ ꯂꯩꯔꯣ ꯅꯠꯇ꯭ꯔꯒ ꯌꯨꯝꯗ ꯂꯩꯔꯤꯔꯣ
ꯇꯦ ꯑꯩ ꯍꯣꯁꯇꯦꯜꯗ ꯂꯩꯌꯦ ꯑꯥ ꯑꯦꯝ ꯌꯨ ꯃꯅꯨꯡꯗ ꯂꯩꯌꯦ ꯑꯥ ꯑꯦꯝ ꯌꯨ ꯃꯅꯨꯡꯗ ꯂꯩ
ꯑꯣ ꯅꯊꯟꯗ
ꯑꯩ ꯍꯧꯖꯤꯛꯇꯤ ꯁꯤꯡꯒꯜ ꯔꯨꯝ ꯐꯪꯗ꯭ꯔꯤꯕꯀꯣ
ꯎꯝ
ꯏꯃꯥꯟꯅꯕꯤꯒ ꯂꯩꯌꯦ ꯑꯗꯣ ꯈꯔ ꯂꯩꯔꯒꯗꯤ ꯐꯪꯅꯤꯉꯥꯏ ꯇꯧꯔꯅꯤ
ꯄꯤ ꯑꯩꯆ ꯗꯤ ꯇꯨ ꯊꯥꯎꯖꯟ ꯇ꯭ꯋꯦꯟꯇꯤ ꯐꯥꯏꯚꯇꯩ ꯇꯧꯕ꯭ꯔꯥ ꯅꯠꯇ꯭ꯔꯒ
ꯑꯧ ꯇ꯭ꯋꯦꯟꯇꯤ ꯐꯥꯏꯚ ꯍꯟꯗꯛ ꯑꯥ ꯑꯁꯦꯡꯕꯗꯤ ꯇ꯭ꯋꯦꯟ
ꯑꯩ ꯈꯪꯗꯕ ꯑꯃ ꯂꯩꯔꯦꯕ ꯄꯤ ꯑꯩꯆ ꯗꯤꯁꯦ ꯆꯍꯤ ꯀꯌꯥ ꯇꯧꯅꯒꯦ ꯑꯩ ꯒ꯭ꯌꯥꯟ ꯇꯥꯗꯦ ꯁꯨꯡꯇꯥ ꯇꯥꯗꯦ
ꯍꯥꯏꯗꯤ ꯑꯦ ꯑꯦꯠꯂꯤꯁ ꯊ꯭ꯔꯤꯗꯗꯤ ꯂꯣꯏ ꯀꯩꯅꯣ ꯇꯧꯒꯗꯝꯅꯦꯕꯀꯣ ꯗꯨꯝ ꯂꯣꯏꯁꯤꯜꯂꯖꯨ ꯌꯥꯔꯦꯕ ꯂꯣꯏꯕ ꯌꯥꯕꯒꯤ ꯆꯥꯡꯗꯣ ꯑꯗꯣ ꯀꯩꯁꯨ ꯉꯝꯅꯗꯦꯗ ꯍꯥꯏꯗꯤ ꯑꯔꯥꯏꯕ ꯊꯕꯛꯇꯤ ꯅꯠꯇꯦꯗꯅ
ꯑꯥ
ꯀꯣꯛ ꯊꯥꯗꯗꯣꯏꯅꯤꯅ
ꯍꯣꯏ ꯎꯝ ꯑꯅꯝꯕ ꯀꯔꯤ ꯇꯧꯅꯒꯦ ꯃꯣꯏꯖꯦ ꯄꯤ ꯑꯩꯆ ꯗꯤ ꯇꯧꯕꯁꯦ
ꯑꯈꯣꯏꯒꯤ ꯑꯥ ꯑꯦꯔꯤꯌꯥ ꯑꯈꯣꯏꯅ ꯄꯥꯝꯖꯕ ꯑꯈꯣꯏꯒꯤ ꯁꯕꯖꯦꯛ ꯁꯕꯖꯦꯛꯀꯤ ꯑꯦꯔꯤꯌꯥ ꯑꯗꯨꯗ ꯆꯪꯉꯀꯥꯟꯗ ꯑꯄꯤꯛꯄ ꯇꯣꯄꯤꯛ ꯃꯆꯥ ꯑꯃ ꯂꯧꯈꯠꯂꯒ ꯑꯗꯨꯗ ꯅꯩꯅꯕꯩ ꯋꯥꯅꯤꯗ ꯊꯤꯑꯣꯔꯤ ꯀꯩꯀꯥ ꯃꯌꯥꯝ ꯄꯥꯜꯂꯒ ꯀꯩ ꯀꯩ ꯐꯥꯏꯟꯗꯤꯡꯁ ꯄꯨꯊꯣꯛꯇꯣꯏꯅꯦꯕ
ꯇꯥꯕ꯭ꯔꯣ
ꯑꯗꯨꯅꯤꯗ ꯀꯩꯁꯨ ꯅꯠꯇꯦ ꯑꯥꯎ ꯂꯣ
ꯇꯥꯕ꯭ꯔꯣ
ꯇꯒꯤꯗ꯭ꯔꯦ ꯍꯂꯣ
ꯍꯜꯂꯣ
ꯇꯥꯗ꯭ꯔꯕꯣ ꯇꯥꯔꯦ ꯇꯥꯔꯦ
ꯉꯁꯥ ꯍꯧꯖꯤꯛꯀꯤꯗꯣ ꯉꯥꯏꯍꯥꯛꯇꯪ ꯉ ꯈꯤꯇꯪ ꯆꯠꯄ ꯍꯧꯖꯤꯛꯀꯤꯗꯣ ꯑꯗꯨꯏꯅꯦ
ꯆꯞꯈꯤꯕ꯭ꯔꯥ
ꯇꯥꯗꯖꯥꯠꯂ ꯑ ꯉꯍ ꯉꯥꯏꯍꯥꯛꯇꯪ ꯑꯥ ꯍꯧꯖꯤꯛꯇꯤ ꯁꯦꯡꯅ ꯑꯃꯨꯛ ꯇꯥꯔꯦ
ꯑꯥ
ꯑꯩꯅ ꯑꯗꯨꯝ ꯎꯕꯗ ꯃꯣꯏ ꯌꯥꯝ ꯀꯩꯅꯣ ꯆꯍꯤ ꯃꯉꯥ ꯇꯔꯨꯛꯃꯨꯛ ꯇꯝꯃꯁꯨ ꯂꯩ ꯑꯗꯣ ꯌꯥꯝ ꯊꯤ ꯑꯥꯍꯟ ꯍꯟꯁꯨ ꯌꯥꯝ ꯎꯏꯔꯤꯕ ꯑꯩ ꯑꯦꯝꯌꯨ ꯑꯗꯨꯝ ꯀꯨꯝꯃꯛ ꯄꯥꯗꯀꯣ ꯑꯩ ꯏꯃꯥꯟꯅꯕ ꯏꯃꯥꯟꯅꯕ ꯑꯩꯈꯣꯏꯒꯤ ꯄ꯭ꯔꯣꯒ꯭ꯔꯥꯝꯒꯨꯝꯕ ꯂꯩꯕꯗ ꯑꯗꯨꯝ ꯃꯣꯏ ꯄꯤ ꯑꯩꯆ ꯗꯤ ꯇꯧꯕ ꯀꯥꯡꯕꯨꯗꯣ ꯑꯍꯟꯁꯤꯡ ꯌꯥꯝ ꯑꯣꯏꯌꯦꯕ
ꯑꯧ ꯑꯍꯟꯅ ꯑꯌꯥꯝꯕꯗꯤ ꯇꯧꯋꯦ
ꯑꯥ ꯊꯦꯁꯤꯁ ꯀꯩꯀꯥ ꯃꯣꯏꯒꯤ ꯑꯁ ꯀꯩꯀꯥ ꯑꯗꯨ ꯌꯥꯝꯅ ꯍꯩꯅꯗꯦ ꯑꯗꯨꯒꯨꯕ ꯇꯥꯕꯑꯩꯗꯤ
ꯏꯁ ꯎꯝ ꯏꯁ ꯃꯤꯅ ꯇꯧꯒꯦꯅ ꯐꯪꯅꯔꯗ꯭ꯔꯤ ꯀꯥꯟꯁꯤꯗ
ꯍꯣꯏ ꯑꯦꯛꯖꯥꯝꯒ ꯊꯥꯔ ꯑꯃꯨꯛ ꯇꯧꯔꯤꯅꯦꯗꯅꯀꯣ ꯑꯗꯨꯕꯨꯗꯤ ꯑꯗꯨ ꯑꯁ ꯑꯗꯨꯒꯕꯨ ꯅꯣꯏ ꯑꯁ ꯑꯩꯗꯤ ꯌꯥꯗꯦꯗ ꯑꯩꯈꯣꯏꯗꯗꯤ ꯌꯥꯔꯑꯣꯏ ꯂꯥꯏꯔꯤꯛ ꯄꯥꯗꯕ ꯃꯤꯗꯗꯤ ꯂꯥꯏꯔꯤꯛ ꯄꯥꯒꯦ ꯍꯥꯏꯕ ꯃꯤꯗꯨ ꯇꯝꯗꯣꯏꯅꯤ ꯃꯊꯛꯇꯒ ꯗꯥꯛꯇꯔꯒ ꯍꯥꯏꯔꯒ ꯃꯤꯡꯒ ꯄꯥꯊꯣꯛꯑꯝꯗꯥꯏꯗꯣ
ꯁꯥꯗ꯭ꯔꯣꯏ ꯅꯣꯏ ꯑꯗꯨꯔꯣꯝꯗꯗꯤ
ꯁꯥ ꯑꯦꯝ ꯌꯨ ꯃꯅꯨꯡꯗꯗꯤ ꯌꯥꯝ ꯀꯟꯅ ꯁꯥꯕꯗꯤ ꯑꯣꯏꯗꯦ
ꯌꯥꯝꯅꯗꯤ ꯁꯥꯔꯝꯕ ꯑꯣꯏꯔ ꯍꯣꯏ ꯍꯥꯏꯕꯗꯤ ꯋꯥ ꯀꯌꯥ ꯌꯥꯝ ꯍꯧꯕꯅꯤꯅꯀꯣ ꯑꯃꯛ ꯑꯃꯔꯣꯝꯗ ꯍꯥꯏꯔꯅꯦ
ꯎꯝ
ꯁꯣꯝ ꯖꯁ ꯈꯠꯅꯕꯅꯥ ꯂꯩ ꯌꯥꯗ꯭ꯔꯦꯗ ꯆꯩꯔꯥꯎ ꯅꯥꯛꯑꯦ ꯍꯥꯏꯕꯩ ꯋꯥꯅꯦ ꯑꯁ ꯎ ꯄꯥꯝꯕꯤꯒꯥ ꯀꯦꯝ ꯂꯩ ꯂꯩꯇꯕꯅꯤꯅ ꯂꯣꯏ ꯐꯛꯈ꯭ꯔꯕꯅꯤꯅ ꯌꯥꯗꯅ ꯂꯩꯕꯒ ꯉꯝꯗꯦ
ꯎꯝ ꯎꯝ
ꯁꯥ ꯁꯥ ꯂꯩꯕ ꯀꯌꯥꯝꯗ꯭ꯔꯦ ꯍꯟꯗꯛꯇꯤ ꯍꯥꯟꯗꯤ ꯉꯝꯃꯅꯤ ꯑꯗꯣ ꯍꯧꯖꯤꯇꯤ ꯌꯥꯗ꯭ꯔꯦꯗ
ꯎꯝ
ꯑꯩꯌꯥ ꯕꯣꯜꯗꯣ ꯈꯔ ꯈꯔ ꯌꯦꯡꯉꯣ ꯕꯣꯜ ꯌꯦꯡꯗ꯭ꯔꯗꯤꯀꯣ ꯅꯪ